ꯑ
ꯇꯥꯕ
ꯍꯥꯏ ꯒꯨꯗ ꯃꯣꯔꯅꯤꯡ
ꯨꯗ ꯃꯣꯔꯅꯤꯡ
ꯑꯁ ꯍꯦꯒ ꯍꯕ ꯅꯪꯒ ꯇꯦꯦꯛꯁ ꯍꯦꯒ ꯋꯥ ꯍꯥꯏꯕ
ꯉꯍꯦ
ꯊꯥꯡ ꯐꯪꯗꯪ ꯉꯁꯤꯗꯤ ꯇꯧꯔꯒꯦ ꯁꯤꯁ ꯇꯧꯔꯒꯦꯅ
ꯌꯥꯝ ꯂꯩꯔꯤꯕ꯭ꯔꯣ
ꯎꯝ ꯂꯣꯏꯔꯅꯤꯗ ꯅꯪ ꯍꯗꯕꯣ
ꯍ ꯑꯩ ꯍꯧꯖꯤꯛꯛꯇꯣ ꯍꯒꯜꯂꯤꯦ ꯍꯦꯛ ꯍꯒ ꯅꯣꯏꯕꯨ ꯇꯦꯛꯁ ꯍ ꯏꯆꯦ ꯑꯃ ꯀꯣ ꯇꯧꯔꯛꯄꯒꯤ ꯍꯧꯒꯠꯄꯅꯦ ꯑꯩꯗꯤ
ꯎꯝ
ꯏꯆꯦ ꯃꯌꯨꯝꯗꯒꯤ ꯀꯣꯜ ꯇꯧꯔꯕ ꯀꯣ ꯇꯧꯁꯦ ꯍꯥꯏꯅ ꯑꯗꯨꯒ ꯀꯣꯛ ꯑꯃ ꯂꯣꯏꯔꯦ
ꯑꯥ
ꯀꯣ ꯑꯃ ꯂꯣꯏꯔꯒ ꯑꯩꯅ ꯅꯪꯕꯨ ꯇꯦꯛꯁ ꯊꯥꯕꯤꯕꯅꯦ ꯑꯩꯈꯣꯏꯅꯤꯁꯨ ꯇꯦꯛꯁ ꯊꯥꯊꯔꯒ ꯄꯧ ꯐꯥꯎꯅꯗꯦꯕ ꯑꯗꯨꯒꯤ
ꯑꯥ ꯀꯩ ꯃꯊꯦꯜ ꯅꯪꯅ ꯆꯥꯛ ꯊꯣꯡꯒꯗꯕ꯭ꯔꯥ
ꯎꯝ ꯅꯠꯇꯦ ꯑ ꯏ ꯅꯃ ꯀꯣꯏꯅ ꯊꯣꯡꯉ
ꯎ
ꯃꯣꯔꯅꯤꯡꯗꯗꯤ ꯑꯩꯗꯤ ꯊꯣꯡꯒꯦ ꯑꯗꯨ ꯁꯨ ꯁꯨꯅ ꯍꯧꯕꯠꯇꯦ ꯎꯇꯨ ꯎ ꯇꯨꯔ ꯑꯗꯨꯅꯤ
ꯑ
ꯅꯪꯒꯤꯗꯣ ꯀꯌꯥ ꯋꯥꯠꯄ꯭ꯔꯣ
ꯑꯗꯨ ꯍꯥꯏꯕ ꯌꯥꯗꯦ ꯑꯩꯌꯦ
ꯑ ꯍꯥꯏꯕ ꯌꯥꯏꯑꯦ ꯀꯔꯤꯁꯨ ꯀꯥꯏꯔꯤꯗ
ꯈꯪꯗꯦ ꯑꯗꯨ ꯀ ꯃꯔꯝꯒꯤ ꯍꯥꯏꯒꯅꯨ
ꯑꯣ ꯑꯩꯗꯤ ꯂꯩꯇ꯭ꯔꯦ ꯂꯩꯗꯤ ꯂꯩ ꯑꯗꯨ ꯑꯣꯏꯔꯁꯨ ꯌꯥꯝꯕ ꯅꯠꯇꯦ
ꯑꯦ ꯑꯍꯟ ꯃ ꯋꯥ
ꯅꯪꯗꯤ ꯍꯧꯒꯠꯇ꯭ꯔꯤꯕ꯭ꯔꯣ ꯐꯃꯨꯡꯗ ꯂꯩꯔꯤꯕ꯭ꯔꯣ
ꯑꯩꯅꯦ ꯌꯥꯎꯗ꯭ꯔꯔꯤ
ꯎꯝ
ꯅꯪ ꯀꯣ ꯇꯧꯕ ꯂꯣꯏꯔꯗꯤꯦ ꯑꯩ ꯀꯨꯝꯃꯗꯗꯤ
ꯅ ꯆꯊ ꯊꯨꯡꯒ ꯗꯥꯕ
ꯎꯝ ꯅꯗꯤ ꯑꯩꯈꯣꯏ ꯑ ꯑꯆꯧꯕꯤ ꯊꯣꯡꯒꯅꯤ
ꯑ ꯉꯔꯥꯡꯗꯣ ꯇꯨꯝꯅꯤꯡ ꯃꯥꯟꯕꯒꯤꯀꯣ ꯇꯥꯎꯊꯔꯒ ꯇꯨꯝ ꯊꯣꯛꯈ꯭ꯔꯦ ꯑꯩꯁꯨ ꯃꯦꯅꯦꯠ ꯀꯌꯥ ꯁꯥꯡꯈ꯭ꯔꯁꯨ ꯈꯪꯗꯦ ꯃꯤ ꯑꯀꯣ ꯇꯧꯔꯛꯄꯅꯤ ꯑꯩ ꯑꯗꯨ ꯇꯧꯗꯕꯒꯤ ꯅꯪꯕꯨ ꯃꯥ ꯍꯥꯏꯔꯣ ꯑꯩ ꯈꯪꯅꯤ ꯈꯪꯉꯦꯕ ꯇꯨꯝꯅꯤꯡꯕ꯭ꯔꯣ ꯇꯨꯝꯅꯤꯡꯕ꯭ꯔꯣꯗꯤ ꯍꯥꯏꯌꯦꯕ ꯑꯗꯨ ꯈꯨꯝꯁꯨ ꯈ ꯎꯗ ꯑꯩ ꯇꯨꯡꯈ꯭ꯔ ꯃꯥꯜꯂꯦ
ꯑꯜ
ꯑꯗꯨ ꯅꯨꯄꯤꯕꯨꯁꯨ ꯌꯥꯝꯕꯨꯀꯥ ꯍꯥꯏꯌꯦ ꯨꯗ ꯃꯣꯔꯅꯤꯡ ꯍꯥꯏꯅ
ꯑꯍꯤ ꯍꯦ ꯀꯔꯅꯁꯨ ꯈꯪꯒ꯭ꯔꯦ ꯃꯤꯒꯤ ꯇꯦꯛ ꯍꯥꯏꯔꯕꯗ ꯑꯩ ꯇ ꯈꯨꯝꯗꯦꯅꯦ ꯀꯩ ꯑꯩꯁꯨ ꯈꯪꯗ꯭ꯔꯦ ꯇꯨꯝ ꯊꯨꯡꯣꯡꯒꯦ ꯑꯗꯨꯣ
ꯑꯥ ꯇꯝꯅꯤ ꯃꯥ ꯊꯗꯗꯤ ꯀꯔꯤꯁ ꯇ ꯉꯅꯤꯗ ꯍ ꯁꯥꯕ ꯊ ꯃꯥꯝꯃꯃꯤ ꯄꯄꯣ ꯍꯣꯏ
ꯅꯍꯥꯟꯕꯨꯣ ꯁꯥꯟꯅꯕꯗꯒꯤ ꯑꯩ ꯈꯪꯈ꯭ꯔꯕꯅꯦꯕ ꯑꯥꯔꯖꯦꯟꯇꯤꯅꯥ ꯍꯣꯏ ꯁꯅꯥꯏꯗꯅ ꯑꯗꯨ ꯃꯇꯝꯗꯨꯗꯤ ꯇꯨꯝꯅꯤꯡꯕꯗꯣ ꯍꯦꯛ ꯍꯧꯕꯗꯒꯤ ꯎꯏꯕꯁꯤ ꯂꯣꯏꯔꯦ ꯂꯣꯏꯔꯦ
ꯅꯍꯥꯟꯈꯩꯗꯤ ꯑꯁꯨꯃꯥꯏꯅ ꯇꯧꯒꯗꯕꯅꯦꯕꯀꯣ ꯈꯪꯗꯦ ꯑꯗꯨꯕꯨ ꯑꯗꯨ ꯅꯨꯃꯤꯠꯇꯨꯗꯤ ꯌꯥꯝ ꯇꯝꯅꯤꯡꯉꯦ ꯇꯨꯝ ꯅꯤꯡꯈ꯭ꯔꯕꯅꯦ ꯑꯗꯨ ꯅꯨꯃꯤꯠꯇꯨꯗꯤ
ꯎꯝ ꯌꯥꯝ ꯇ ꯔꯃꯤꯅꯤ ꯅꯪꯁꯤ ꯇꯨꯝꯅꯤꯡꯕ ꯑꯣꯏꯔꯝꯒꯅꯤ ꯇꯨꯝꯅꯤꯡꯕ ꯀꯥꯟꯗ ꯗꯤ ꯀꯔꯤꯁꯨ ꯇꯧꯅꯤꯡꯉꯥꯏ ꯂꯩꯇꯦ ꯍꯥꯏꯗꯤ ꯑꯗꯨꯝ ꯇꯨꯝꯊꯣꯛꯈ꯭ꯔꯅꯤ
ꯃꯤ ꯃꯥꯁꯨ ꯑꯗꯨꯝ ꯇꯧꯕꯅꯦ ꯑꯩꯅ
ꯑꯦꯨꯡ ꯀꯦꯌꯥꯔꯥ ꯇꯝꯒꯦ
ꯑ ꯑꯁ ꯉꯔꯥꯡꯗꯤ ꯕꯣꯔꯣ ꯇꯥꯗꯧꯔꯤꯅꯦ ꯑꯗꯨꯒꯤꯅꯦ ꯑꯩ ꯇꯨꯝꯅꯤꯡꯕꯥꯕꯒꯤ ꯅꯨꯄꯤ ꯑꯃꯗꯣ ꯃꯥꯒꯤ ꯂꯣꯏꯗ꯭ꯔꯤꯕ ꯃꯥꯜꯂꯦ ꯑꯗꯨ ꯑꯩꯉꯣꯟꯗ ꯀꯣꯜ ꯇꯧꯔꯛꯄ ꯑꯩꯈꯣꯏꯅꯤ ꯃꯔꯤ ꯇꯧꯈ꯭ꯔꯕꯅꯦꯕ ꯃꯔꯤ ꯇꯧꯈ꯭ꯔꯣꯅꯦ ꯑꯩꯁꯨ ꯇꯧ ꯑꯗꯨ ꯃꯔꯤ ꯇꯧꯈ꯭ꯔꯦ ꯑꯃꯨꯛꯀ ꯑꯩꯒꯤ ꯑꯇꯣꯞꯄꯗ ꯇꯧꯔꯛꯄꯀꯣ ꯃꯉꯥ ꯁꯨꯅꯤꯉꯥꯏ ꯃꯥꯏ ꯃꯉꯥꯁꯨꯅꯤꯒ ꯇꯧꯔꯒ ꯐ ꯑꯩꯁꯨ ꯄꯦꯟꯈ꯭ꯔꯕꯅꯦꯕ ꯑꯩ ꯇꯨꯝꯈ꯭ꯔꯒꯦ ꯍꯥꯏꯔꯕ ꯑꯁ ꯑꯁꯤ ꯉꯥꯛꯛꯇ ꯇꯧꯁꯤ ꯇꯧꯁꯤ ꯍꯥꯏꯔꯒꯀꯣ ꯑꯗꯨ ꯇꯥꯎꯊꯔ
ꯃꯥꯁꯦ ꯆꯤꯡꯗꯒꯤꯅꯦ ꯑꯗꯨ ꯂꯧ ꯆꯠꯀꯦ ꯍꯌꯦ ꯉꯁꯤꯗꯤ ꯑꯗꯨꯒꯤ
ꯑꯦ
ꯂꯧ ꯆꯠꯇ꯭ꯔꯤꯉꯥꯏꯗ ꯃꯖꯦ ꯑꯗꯨꯝ ꯇꯧꯊꯣꯛ ꯇꯧꯅꯤꯡꯕ ꯃꯥꯜꯂꯦ ꯃꯥꯒꯤꯗꯣ ꯂꯣꯏꯅꯤꯡ ꯈꯔ ꯃꯥꯜꯂꯦ ꯑꯗꯨ ꯑꯣꯏꯁꯨ ꯂꯣꯏꯗꯦꯌꯦ ꯃꯥꯒꯤꯁꯨ ꯌꯥꯝꯅ ꯂꯩꯔꯤ ꯑꯗꯨ ꯉꯁꯤꯗꯤ ꯂꯧ ꯆꯠꯈ꯭ꯔꯅꯤ ꯑꯩꯒꯤ ꯃꯙꯔ ꯏꯟꯂꯣꯅ ꯌꯥꯗ ꯍꯌꯦꯡꯗꯤ ꯂꯧ ꯆꯠ ꯆꯠꯈ꯭ꯔꯅꯤ ꯑꯩꯒꯤ ꯃꯙꯩꯂꯣꯁꯦ ꯌꯥꯗ꯭ꯔꯦ ꯑꯩ ꯆꯠꯇ꯭ꯔꯗꯤ ꯑꯗꯨꯝ ꯍꯥꯏꯕ
ꯈꯨꯗꯥ ꯀ ꯆꯂꯣ ꯁ ꯁꯉ ꯃꯥꯡꯗ
ꯑꯥ
ꯈꯔ ꯈꯔ ꯈꯔ ꯂꯣꯏꯁꯤꯟꯖ꯭ꯔꯒꯦ ꯑꯁ ꯈꯔꯅ
ꯅꯣꯡ ꯁꯨꯀꯥ ꯋꯥꯗ ꯅ ꯁꯨꯕꯀꯣ ꯑꯩ ꯇꯨꯝꯗ꯭ꯔꯤꯉꯩꯗ ꯉꯔꯥꯡꯗꯣ ꯑꯗꯨꯒꯤ ꯑꯁ ꯅꯨꯡꯉꯥꯏꯕꯗꯣ ꯑꯩ ꯇꯨꯝꯅꯤꯡ ꯇꯨꯝꯅꯤꯡꯕꯗꯣ ꯑꯗ ꯀꯣ ꯈꯔ ꯈꯔꯆꯒꯦꯒꯣ ꯑꯋꯥ ꯅꯤꯡꯗꯦ ꯅꯪ ꯌꯣꯨꯔꯗꯗꯨꯣ ꯇꯨꯝꯝꯕ ꯌꯥꯔꯅꯦꯗꯤ
ꯑꯩ ꯇꯨꯝꯂꯖꯨꯀꯣ ꯉꯥꯅ ꯇꯨꯝꯔꯁꯨ ꯊꯦꯡꯅ ꯇꯨꯝꯔꯁꯨ ꯐꯥꯏꯚ ꯊꯥꯔꯇꯤꯒꯨꯝꯕ ꯁꯤꯛꯁ ꯒꯨꯝꯕꯗ ꯑꯗꯨꯝ ꯍꯧꯒꯜꯂꯦꯕ ꯉꯁꯤꯁꯨ ꯑꯗꯨꯝ ꯍꯧꯒꯜꯂꯦ ꯑꯗꯨꯒ ꯑꯩꯅ ꯇꯨꯝꯅꯤꯡꯉꯥꯏ ꯑꯩꯒꯤ ꯃꯤꯠꯇꯣ ꯍꯥꯡꯗꯅ ꯑꯗꯨꯝ ꯇꯨꯝ ꯇꯨꯝ ꯇꯨꯝꯔꯒ ꯂꯩꯕꯅꯤ ꯍꯧꯒꯠꯇꯤ ꯍꯧꯒꯠꯈ꯭ꯔꯦꯕ
ꯎꯝ
ꯗꯣꯡ ꯏꯆꯦꯅꯗ ꯊꯨꯅ ꯑꯩꯕꯨ ꯑꯣ ꯇꯧꯋꯦ ꯑꯩꯅ ꯑꯃꯨꯛꯀ ꯇꯨꯝꯒꯦ ꯍꯥꯏꯅ ꯇꯨꯝꯔꯒ ꯑꯣ ꯀꯣꯛ ꯆꯧꯁꯤ ꯀꯣꯛ ꯇꯣꯁꯤ ꯅꯪ ꯍꯧꯒꯈ꯭ꯔꯕ꯭ꯔꯥ ꯅ ꯀꯣꯜ ꯇꯧꯔꯝꯄ ꯑꯗꯨꯒꯤꯟ ꯀꯣ ꯑꯃ ꯇꯧꯔꯛꯄ ꯂꯣꯏꯔꯦ ꯑꯗꯨꯒ ꯅꯥꯡ ꯑꯁꯤ ꯇꯤ ꯑꯅꯤ
ꯑꯩ ꯉꯁꯤꯗꯤ ꯑꯩ ꯇꯧꯔꯗꯣꯏꯅꯦ
ꯑꯥ
ꯑꯁꯃꯤꯠ ꯀ ꯂꯣꯏ ꯄꯣꯃꯦ ꯍꯥꯏꯕ ꯑ
ꯅꯪ ꯇꯨꯡꯅꯤꯡꯔꯤꯕ ꯃꯥꯜꯂꯦꯅꯦ ꯅꯪꯁ
ꯑ ꯍꯥ ꯍꯧꯒꯠꯈꯔꯦ ꯍꯣꯖꯤꯛꯇꯤ ꯑꯩ
ꯊꯖꯗꯤꯍꯦ
ꯑꯣꯛꯈꯔꯦ ꯍꯧꯒꯠꯀꯦ
ꯀꯔꯤ ꯇꯧꯒꯅꯤ ꯉꯁꯤꯗꯤ
ꯃꯁꯤꯗꯤ ꯑꯗꯨ ꯁꯨꯝ ꯌꯨꯝꯗ ꯑꯗꯨꯝ ꯂꯩꯅꯤꯅ ꯍꯟꯗꯛ ꯃꯔꯛꯇꯤ ꯆꯊꯣꯛꯅꯤꯡꯉꯥꯏ ꯂꯩꯗꯦ
ꯑꯥ ꯅꯣꯡꯌꯀꯥꯟꯗ ꯆꯨꯔꯗꯤ ꯅꯨꯡꯉꯥꯏꯒꯅꯤꯒ ꯑꯗꯨꯗꯤ
ꯑ ꯅꯪꯗ ꯅꯪꯗꯤ ꯌꯨꯟꯗ ꯂꯩꯕ꯭ꯔꯥ ꯅꯠꯇ꯭ꯔꯒ ꯍꯣꯁꯇꯦꯜ ꯒꯨꯝꯕꯗ ꯂꯩꯕ꯭ꯔꯥ
ꯑꯁ ꯌꯨꯝꯗ ꯂꯩꯌꯦꯗ ꯑꯩꯗꯤ ꯍꯣꯁꯇꯦꯜ ꯁꯨꯛꯎ ꯎꯗꯦꯗ
ꯏ ꯑꯦ
ꯅꯪꯒꯤ
ꯑꯣꯏꯌ ꯍꯣꯖꯤꯛ ꯂꯩꯔꯤꯉꯩꯁꯤꯌ ꯑꯣ ꯍꯜꯗꯨꯋꯥꯟ ꯁꯨ ꯍꯣꯏꯗ
ꯑ
ꯕꯕꯥꯆꯨ
ꯑꯣ ꯀꯗꯥꯏ ꯂꯩꯌꯦ ꯍꯥꯏꯕ ꯇꯥꯗꯤꯅꯦ
ꯑꯩꯈꯣꯏ ꯕꯕꯥꯆꯧ ꯍꯣꯏꯗ
ꯑꯣ ꯍ ꯅꯪꯗꯤ ꯂꯥꯏꯔꯤꯛ ꯇꯃ ꯂꯣꯏꯔꯤꯕ꯭ꯔꯥ ꯇꯝꯔꯤꯕ꯭ꯔꯥ
ꯎꯝ ꯇꯃꯦ
ꯑꯣ
ꯇꯝꯃꯦ ꯇꯝꯃꯦ
ꯁꯦꯃꯤꯁꯇꯔ ꯀꯗ
ꯎꯝ ꯑꯩꯔꯣ
ꯎꯝ
ꯁꯤꯛ ꯁꯦꯃꯤꯁꯇꯔ
ꯑꯥ ꯁꯤꯛꯁ ꯁꯦꯃꯤꯁꯇꯔꯗꯤ ꯂꯣꯏꯒꯗꯧꯔ‌ꯦ
ꯑꯁꯅ ꯎꯝ ꯃꯥ ꯁ‌ꯦꯚ‌ꯦꯟ ꯑꯦꯠꯇꯤ ꯇꯧꯔꯔꯣꯏꯗ
ꯑꯣ
ꯑꯩꯈꯣꯏ ꯇꯥꯝꯕ ꯀꯥꯟꯗꯗꯤ ꯁꯤꯛꯁ ꯁꯦꯃꯤꯁꯇꯔꯗꯤ ꯂꯥꯁ ꯁꯦꯃꯤꯁꯇꯔꯅꯤꯗ
ꯑꯥ ꯍꯣꯏ ꯍꯣꯏ ꯑꯩꯈꯣꯏꯒꯤꯗꯤ ꯍꯧꯖꯤꯛ ꯆꯍꯤ ꯃꯔꯤ ꯑꯃꯨꯛ ꯊꯣꯛꯂꯛꯏꯗꯅ ꯑꯗꯨꯒꯤ
ꯑ ꯑꯗꯨ
ꯑꯗ‌ꯣ ꯑꯥ
ꯑꯣ ꯈꯪꯉꯦ ꯈꯪꯉꯦ ꯑꯗꯨꯗꯤ ꯁꯦꯃꯦꯁꯇꯔ ꯁꯦꯚꯦꯟ ꯑꯩꯠ ꯐꯥꯎꯕ ꯂꯩꯒꯅꯤꯀꯣ ꯑꯁ
ꯎꯝ ꯑꯗꯣ ꯇꯝꯅꯤꯡꯕ ꯃꯤꯗꯤ ꯇꯝꯕ ꯌꯥꯏꯌꯦ ꯑꯗꯨ ꯇꯝꯅꯤꯡꯗ꯭ꯔꯗꯤ ꯑ ꯃꯥꯁꯇꯔꯗ ꯑꯃꯨꯛ ꯑꯅꯤꯔꯛ ꯆꯍꯤ ꯑꯅꯤ ꯊꯝꯒꯗꯕ
ꯑꯣ ꯑꯗꯨ ꯍꯧꯖꯤꯛ ꯑꯥ ꯃꯔꯤ ꯇꯝꯈ꯭ꯔꯦ ꯍꯥꯏꯔꯗꯤ ꯃꯥꯁꯇꯔ ꯆꯍꯤ ꯑꯃ ꯈꯛꯇ ꯇꯝꯕ ꯌꯥꯕ꯭ꯔꯥ
ꯑ ꯑꯗꯨ ꯑꯗꯨ ꯇꯧꯕ
ꯆꯥ ꯑꯗꯨꯗꯤ ꯐꯩꯌ‌ꯦꯅ‌ꯦ ꯑꯩꯈꯣꯏ ꯀꯥꯟꯗꯗꯤ ꯑꯩꯗꯤ ꯑꯥ ꯃꯥꯁꯇꯔ ꯆꯍꯤ ꯑꯅꯤꯅꯦ
ꯑꯩꯈꯣꯏꯒꯤꯗꯤ ꯑꯗ‌ꯣ ꯒ꯭ꯔꯦꯖꯨꯑꯦꯁꯟꯗꯣ ꯆꯍꯤ ꯑꯍꯨꯝ ꯀꯣ ꯃꯥꯁꯇꯔ ꯆꯍꯤ ꯑꯅꯤ ꯑꯗꯨꯝ ꯇꯝꯕꯅꯦꯕ
ꯎꯝ ꯎꯝ
ꯃꯥꯁꯇꯔ ꯆꯍꯤ ꯑꯃ ꯉꯛꯇ ꯇꯧꯕ ꯌꯥꯏ ꯍꯥꯏꯔꯗꯤ ꯂꯣꯏꯅꯃꯛ ꯃꯥꯁꯇꯔ ꯇꯧꯒꯗꯕꯅꯤꯅꯦ
ꯎꯝ
ꯒ꯭ꯔꯦꯖꯨꯑꯌꯦꯁꯟ ꯐꯣꯔ ꯏꯌꯔꯁ ꯇꯝꯔꯗꯤ ꯅꯪꯗꯤ ꯀꯔꯤ ꯁꯕꯖꯦꯛ ꯇꯝꯕ꯭ꯔꯣ
ꯎꯝ ꯑꯩ ꯐꯤꯖꯤꯛꯁ ꯇꯗꯤ ꯇꯧꯒ‌ꯦ ꯇꯧꯕꯅꯤ
ꯑꯣ ꯐꯤꯖꯤꯛꯁ ꯍꯥꯏꯕ ꯀꯣ ꯎꯝ ꯑꯩꯗꯤ ꯂꯨꯍꯣꯡꯈ꯭ꯔꯦꯗ
ꯑꯣ ꯍꯣ ꯍꯣ
ꯂꯨꯍ‌ꯣꯡꯈ꯭ꯔꯦ ꯑꯩꯗꯤ ꯀꯨꯏꯈ꯭ꯔꯦ ꯃꯥꯁꯇꯔ ꯇꯝꯕꯁꯨ ꯀꯨꯏꯈ꯭ꯔꯦ ꯗꯨ ꯑꯣꯖꯥ ꯑꯣꯖꯥ ꯒꯨꯝꯕ ꯍꯥꯏꯒꯦꯔꯥ ꯏꯁꯄꯤꯀꯤꯡ ꯑꯦꯛꯁꯄꯔꯥꯠꯀꯤꯗ ꯊꯕꯛ ꯇꯧꯋꯦ ꯎꯝ ꯌꯥꯝꯅ ꯊꯕꯛ ꯇꯧꯈ꯭ꯔꯦ ꯕꯦꯡꯀꯤꯡꯒꯨꯝꯕꯗ ꯆꯠꯂꯦ ꯊꯕꯛ ꯇꯧꯋꯦ ꯑꯗꯨꯒ ꯂꯥꯁ ꯏꯌꯥꯔꯅ ꯑꯗꯨꯝ ꯂꯨꯍꯣꯡꯈ꯭ꯔꯦ ꯀꯨꯏ ꯀꯨꯏꯗ꯭ꯔꯤ ꯑꯩ ꯂꯨꯍꯣꯡꯕꯁꯦ ꯑꯗꯨꯒ ꯍꯧꯖꯤꯛꯇꯤ ꯑꯗꯨꯝ ꯂꯩꯌꯦꯗ ꯊꯕꯛ ꯇꯧꯗ꯭ꯔꯤ ꯇꯧꯅꯤꯡꯉꯤꯕ ꯃꯇꯝꯗ ꯑꯗꯨꯝ ꯐ꯭ꯔꯤꯂꯦꯟꯆꯔꯒꯨꯝꯕ ꯀꯣ ꯃꯤꯕꯨ ꯀꯣꯆꯤꯡ ꯄꯤꯕ ꯏꯁꯄꯤꯀꯤꯡꯒꯤꯗꯃꯛꯇ ꯑꯗꯨꯝ ꯄꯤꯔꯒ ꯂꯩꯌ‌ꯦ ꯍꯧꯖꯤꯛ ꯀꯥꯟꯗꯤ ꯑꯩ ꯑꯥ ꯊꯕꯛ ꯇꯧꯗꯦ ꯁꯨꯇꯤ ꯂꯩꯌꯦ ꯃꯥ ꯒꯤꯁꯨ ꯑꯩꯒꯤ ꯅꯨꯄꯥꯒꯤꯁꯨ ꯁꯨꯇꯤ ꯂꯩꯕꯤꯒꯤꯀꯣ
ꯑ
ꯑꯩꯈꯣꯏꯅ ꯁꯨꯇꯤ ꯂꯧꯔꯒ ꯑꯁꯤꯗ ꯋꯥꯔꯤ ꯀꯥꯟꯅ ꯁꯥꯟꯅꯔꯛꯏ ꯑꯩꯁꯦ ꯎꯝ
ꯎ
ꯍꯣꯏ ꯅꯨꯡꯉꯥꯏꯕꯅꯦ ꯁꯤꯗꯁꯨ ꯑꯗꯨꯝ
ꯑꯩꯈꯣꯏ ꯐ꯭ꯔꯤ ꯃꯇꯝꯗ ꯑꯩꯈꯣꯏꯅ ꯉꯥꯡꯅꯤꯡꯅꯤꯡꯕ ꯃꯇꯝꯗ ꯑꯗꯨꯝ ꯉꯥꯡꯕꯗꯣ ꯀꯣ
ꯑ
ꯉꯉꯥꯏꯕꯅꯦ
ꯎꯝ ꯎꯝ
ꯉꯁꯤ ꯀꯣꯂꯦꯖ ꯂꯩꯇꯕ꯭ꯔꯣ ꯅꯪꯒꯤ
ꯍ ꯑꯩꯁꯦꯀꯣ
ꯎꯝ
ꯀꯣꯂꯦꯖꯇꯣ ꯀꯔꯦꯁ ꯃꯌꯥ ꯑꯣꯏꯅ ꯊꯝꯃꯦ ꯕꯥꯩꯗꯣ
ꯑꯣ
ꯑꯗꯨꯒ ꯑꯇꯣꯞꯄ ꯀꯣꯆꯤꯡꯒꯨꯝꯕ ꯑꯇꯣ ꯍ
ꯑꯣ
ꯑꯄ ꯀꯣꯆꯤꯡꯒꯨꯝꯕ ꯇꯧꯕꯥꯏ ꯝ ꯁꯖ ꯁꯨꯖꯤ ꯗꯤ ꯂꯣꯏꯒꯦ
ꯑꯣ
ꯗꯪ ꯋꯥꯔꯗꯤ ꯐ꯭ꯔꯤ ꯑꯣꯏꯕꯒꯤ
ꯎꯝ
ꯐꯣꯟ ꯑꯃꯨꯛ ꯄꯥꯏꯔꯦ
ꯐꯣꯟ ꯄꯥꯏꯕꯁꯦ ꯃꯇꯝꯗꯤ ꯃꯥꯡꯍꯟꯕꯅꯤꯀꯣ